ꯇꯔꯕ ꯑꯣ ꯆꯠꯆꯔꯕꯣ
ꯁꯥꯥꯛꯁꯗꯔꯤ ꯍꯥꯏꯏꯁꯦ ꯀꯩꯅꯣ ꯇꯧꯔꯝꯕ ꯂꯩꯉꯣꯏ ꯍꯣꯜꯂꯝꯕ ꯂꯩꯉꯣꯏꯗꯣ ꯑꯩꯈꯣꯏꯗꯤ ꯊꯝꯐꯝ ꯂꯩꯇꯕꯅꯤꯅ ꯑꯩꯈꯣꯏ ꯀꯣ ꯂꯝꯕꯤꯗꯨꯗ ꯊꯝꯃꯦꯕꯀꯣ ꯁꯣꯔꯣꯛꯇꯨꯗ ꯑꯗꯨꯗ ꯁꯣꯔꯣꯛꯇꯣ ꯃꯣꯏ ꯂꯝꯕꯤ ꯁꯦꯝꯕꯒꯤ ꯇꯧꯔꯛ ꯀ ꯀꯅꯤ ꯍꯥꯏꯕꯁꯤꯗ ꯀꯔ ꯐꯖꯂ ꯍ ꯍꯧꯁ ꯉꯁꯥꯏ ꯎꯛꯇꯤ ꯍꯣꯟꯕꯅꯦ ꯍꯧꯖꯤꯛꯇ ꯋꯥꯔꯤꯔꯦ ꯅ ꯉꯥꯏꯍꯥꯛ ꯄꯣꯊꯥꯖꯅ ꯄꯣꯊꯥꯔꯤ
ꯑꯣ ꯐꯔꯦ ꯐꯔꯦ ꯆꯥꯛ ꯇꯣꯛꯄꯗ ꯉꯥꯏꯔꯤꯌꯦ ꯆꯥꯛ ꯆꯥ ꯑꯩꯈꯣꯏ ꯂꯨꯍꯣꯡꯕ ꯂꯩꯕꯀꯣ ꯑꯗꯨꯒꯤ ꯉꯁꯤꯗꯣ ꯂꯨꯍꯣꯡꯕ ꯅꯨꯡꯉꯥꯏꯥꯟꯕꯒꯤ ꯃꯣꯏ ꯃꯤ ꯂꯥꯛꯀꯗꯕ ꯑꯗꯗꯒꯤ ꯆꯥꯛꯇꯣ ꯄꯨꯂꯞ ꯆꯥꯔꯁꯤꯅ ꯃꯃꯥꯡꯗ ꯆꯥꯔꯕ ꯊꯦꯡꯉꯦ ꯅꯍꯥꯟꯈꯩꯗꯤ ꯄꯨꯡ ꯉꯟꯅ ꯉꯟꯅ ꯆꯥꯕꯅꯦ ꯄꯨꯡ ꯊꯦꯡꯉꯃꯒ ꯅꯤꯄꯥꯜ ꯅꯤꯄꯥꯟꯃꯥꯏꯁꯨ ꯆꯥꯕꯅꯦ ꯉꯗꯤ ꯀꯟꯇꯥ ꯆꯥꯈ꯭ꯔꯦ ꯄꯨꯡ ꯉ ꯆꯥꯔꯦ ꯉꯁꯤ ꯊꯦꯡꯉꯦꯕ ꯄꯨꯡ ꯀꯩꯅꯣꯗ ꯆꯥꯏꯅꯤ ꯍꯦꯛꯇ ꯆꯥꯊꯣꯛꯇ ꯉꯥꯏꯔꯦ ꯄꯨꯡ ꯕꯥꯔꯣ ꯇꯥꯔꯦ ꯆꯥꯏ
ꯑꯩꯈꯣꯏꯁꯨ ꯆꯥꯗ꯭ꯔꯤꯗ ꯆꯥꯛꯁꯤꯜꯂꯣꯏꯗ꯭꯭ꯔꯦ ꯊꯕꯛꯇꯣ ꯂꯣꯏ ꯆꯤꯟꯅꯔꯕ ꯑꯩꯣꯏꯗꯥꯁꯨ ꯑꯃꯨꯛ ꯑꯆꯥꯄꯣꯠ ꯍꯧꯈꯔꯦ ꯑꯗꯩ ꯑꯩꯈꯣꯏꯕꯤ ꯑꯃꯅ ꯍꯥꯟꯈꯔꯦ ꯑꯗꯒꯤ ꯏꯕꯨꯡꯉꯩ ꯥꯏꯅ ꯂꯩꯉꯣꯏ ꯍꯣꯜꯂꯦ ꯑꯗꯗꯤ ꯑꯩꯈꯣꯏ ꯇꯩꯃꯅ ꯆꯥꯛ ꯊꯣꯡꯉꯦ ꯆꯥꯛ ꯊꯣꯡ ꯊꯣꯡꯅ ꯃꯥꯁꯨ ꯗꯨ ꯆꯥꯛꯇꯣ ꯊꯣꯡꯉꯝꯃꯒ ꯑꯃꯨꯛ ꯁꯣꯔꯣꯛ ꯈꯥꯏꯕꯝꯒꯤ ꯗꯨꯀꯥꯟꯗ ꯊꯥꯎ ꯀꯩꯀꯥ ꯑꯗꯒꯤ ꯍꯣꯔꯦꯟ ꯃꯣꯏ ꯊꯕꯛ ꯁꯨꯕ ꯂꯥꯛꯄꯒꯤ ꯍꯩ ꯃꯍꯤ ꯀꯩꯀꯥ ꯑꯗꯒꯤ ꯑꯆꯥꯄꯣꯠꯍꯟꯕꯒꯤ ꯆꯦꯔꯪ ꯄꯣꯠꯆꯩ ꯃꯌꯥꯝ ꯑꯃ ꯂꯩꯕ ꯆꯠꯂꯨꯔꯕ ꯃꯥꯗꯣ ꯑꯗꯒꯤ ꯃꯊꯪ ꯃꯊꯪ ꯊꯧꯕ ꯊꯕꯛꯇꯨ ꯌꯥꯗꯗꯅ ꯆꯥꯛ ꯊꯦꯡꯉꯦ ꯆꯥꯗ꯭ꯔꯤ ꯑꯩꯈꯣꯏ ꯍꯧꯖꯤꯐ ꯆꯝꯐꯨꯠ ꯍꯥꯟꯅ ꯐꯨꯠꯂꯦ ꯆꯝꯐꯨꯠꯇꯨ ꯈꯔꯒ ꯆꯥꯅꯈꯤꯁꯦꯅ ꯆꯝꯐꯨꯠ ꯆꯥꯅꯔꯝꯕꯅꯤ ꯑꯗꯨꯗꯤ ꯅꯣꯏ ꯉꯁꯤ ꯂꯨꯍꯣꯡꯕ ꯅꯨꯡꯉꯥꯄ ꯑꯣꯏꯔꯤꯅꯤꯅ
ꯍꯣꯏ ꯃꯥꯅꯦ ꯑꯁ ꯑꯗꯨꯒꯤꯀꯣ ꯊꯕꯛ ꯆꯤꯟ ꯆꯤꯟꯕꯗ ꯉꯔꯥꯡꯁꯨ ꯊꯦꯡꯉꯦ ꯇꯨꯝꯕ ꯀꯥꯟꯗ ꯄꯨꯡ ꯕꯥꯔꯣꯕꯨ ꯇꯥꯔꯝꯃꯅꯤꯗ
ꯑꯩꯁ ꯊꯟꯒꯤ ꯉꯥꯔꯥꯡ ꯑꯩꯈꯣꯏ ꯉꯔꯥꯡ ꯆꯦꯛꯁꯨ ꯂꯥꯛꯄ ꯑꯗꯒꯤ ꯆꯦꯛ ꯍꯣꯟꯕꯗꯨ ꯃꯣꯏꯒꯤ ꯆꯦꯛ ꯊꯥꯕ ꯃꯤꯁꯤꯡꯗꯨꯅ ꯑꯥ ꯊꯣꯡꯒꯥ ꯃꯆꯤꯟꯗꯨꯗ ꯊꯝꯕꯤꯔꯝꯃꯤ ꯃꯣꯏꯒꯤ ꯃꯅꯨꯡ ꯆꯪꯁꯤꯜꯂꯒ ꯊꯝꯕꯤꯌꯨ ꯌꯥꯗꯦꯕ ꯃꯣꯏꯗ ꯍꯣꯟꯕꯗꯩ ꯃꯇꯝ ꯌꯥꯝ ꯆ ꯆꯪꯉꯦꯅ ꯑꯗꯨꯏꯗꯨꯅ ꯑꯥ ꯁꯣꯔꯣꯛ ꯃꯆꯤꯟꯗꯨꯅ ꯊꯝꯃꯝꯃꯦ ꯑꯗꯨꯅ ꯑꯩꯈꯣꯏꯅ ꯑꯃꯨꯛ ꯍꯣꯟꯖꯜꯂꯦ ꯑꯩꯈꯣꯏꯁꯨ ꯌꯥꯝ ꯊꯦꯡꯉꯦꯅ ꯉꯔꯥꯡ ꯊꯕꯛ ꯂꯣꯏꯕꯗ ꯆꯥꯛ ꯆꯥꯕꯁꯨ ꯑꯗꯨꯝ ꯊꯦꯡꯉꯦ ꯍꯟꯗꯛꯇꯤ ꯊꯦꯡꯅꯅ ꯂꯩꯔꯦ ꯆꯥꯕ ꯊꯛꯄ ꯀꯔꯤ ꯀꯔꯥ ꯃꯌꯥꯝꯁꯤꯃ ꯃꯇꯝ ꯑꯇ ꯅꯥꯏꯗ꯭ꯔꯦ ꯇꯨꯝꯕꯁꯨ ꯆꯥꯕꯁꯨ ꯎꯝ ꯁꯤ ꯂꯣꯏꯗ꯭ꯔꯗꯤ ꯎꯝ ꯁꯤ ꯁꯤ ꯂꯣꯏꯗ꯭ꯔꯗꯤ ꯊꯕꯛꯁꯤ ꯂꯣꯏꯗ꯭ꯔꯗꯤ ꯀꯔꯤꯝꯇ ꯌꯥꯔꯣꯏ ꯖꯤꯁꯨ ꯆꯥꯛ ꯂꯥ ꯈꯥꯡꯉꯕꯅꯦ ꯆꯝꯐꯠꯀ ꯆꯥꯁꯤꯜꯂꯒ
ꯑꯩꯅ ꯇꯧꯔꯤꯁꯤ ꯒ꯭ꯌꯥꯟ ꯇꯥꯗꯦꯅ ꯑ ꯊꯥꯅ ꯁꯥꯕꯅꯦ ꯉꯔꯥꯡꯁꯨꯀꯣ ꯂꯨꯍꯕ ꯆꯠꯂꯝꯗꯥꯏꯁꯤꯗ ꯅꯣꯡꯁꯦ ꯇꯥ ꯇꯥꯕꯁꯤꯅ ꯀꯌꯥꯝ ꯀꯟꯅ ꯇꯥꯏ ꯑꯗꯨꯒ ꯃꯣꯏ ꯂꯨꯍꯣꯡꯕ ꯅꯨꯄꯤ ꯃꯄꯨꯝ ꯌꯧꯧꯕꯅ ꯇꯥꯗꯤ ꯍꯥꯏꯗꯤ ꯀꯩꯁꯨ ꯌꯥꯝ ꯁꯥꯡꯉꯛꯄ ꯐ ꯅꯠꯇꯦꯕꯀꯣ ꯁꯤ ꯆꯠꯂꯤ ꯆꯠ ꯇꯣꯝ ꯅꯣꯏꯗ ꯆꯠꯄꯗ ꯀꯩꯅꯣꯒꯨꯝꯕ ꯈꯛꯇꯅꯦꯕ ꯕꯖꯥꯔꯕꯨ ꯌꯧꯕ ꯌꯥꯔꯣꯏꯗ ꯅꯛꯑꯦꯕꯀꯣ ꯑꯗꯨꯝ ꯇꯥꯏꯅꯅ ꯂꯩꯔꯕ ꯑꯩꯈꯣꯏ ꯁꯤꯒ ꯊꯪꯅꯅꯕꯀꯣ ꯑꯩꯈꯣꯏ ꯂꯝꯁꯤꯒ ꯑꯗꯨꯅꯤ ꯑꯗꯨꯒ ꯁꯣꯝꯗꯅ ꯑꯃꯨꯛ ꯅꯣꯡ ꯇꯥꯔꯕꯅꯤꯅ ꯑꯗꯒꯤ ꯀꯩꯀꯩ ꯊꯥꯒꯗꯕ ꯐꯛ ꯅꯨꯡ ꯊꯥꯒꯗꯕ ꯑꯗꯒꯤ ꯌꯦꯡꯕꯨꯅꯦ ꯇꯔꯝꯗꯁꯨ ꯅꯣꯡ ꯇꯥꯁꯤꯜꯂꯛꯄꯒꯤ ꯑꯩꯈꯣꯏꯒꯤ ꯁꯨꯃꯥꯡꯒꯤꯗꯨꯗ ꯑꯗꯨꯝ ꯆꯥꯅꯕ ꯊꯛꯅꯕ ꯀꯩꯗꯧꯕ ꯃꯌꯥꯝ ꯂꯣꯏ ꯁꯦꯝꯃꯤꯅꯦꯕ ꯑꯗꯒꯤ ꯀ꯭ꯔꯣꯐꯨ ꯀꯩꯀꯩ ꯃꯌꯥꯝꯁꯨ ꯂꯣꯏꯅ ꯊꯝꯃꯤꯅꯦ ꯑꯗꯨ ꯃꯌꯥꯝꯗꯣ ꯑꯃꯨꯛ ꯍꯣꯝꯒꯠꯂꯦ ꯑꯗꯒꯤ ꯃꯥꯡꯗꯣꯛꯇ ꯑꯗꯒꯤ ꯑꯗꯨꯝ ꯍꯣꯟꯖꯤꯜꯂꯦ ꯑꯗꯨꯝ ꯊꯥꯡꯉꯦꯕ ꯑꯩꯈꯣꯏ ꯍꯟꯖꯤꯤꯂꯕ ꯖꯒꯥꯗꯨꯁꯨ ꯑꯗꯨ ꯇꯧꯔꯦ ꯑꯗꯒꯤꯗꯤ ꯑꯃꯨꯛ ꯃꯔꯛꯇꯨꯗ ꯑꯃꯨꯛ ꯀꯣꯔꯐꯨꯗꯨ ꯑꯗꯨꯝ ꯋꯥꯠꯂꯝꯃꯦ ꯑꯃꯨꯛ ꯆꯦꯂꯤꯅꯤ ꯑꯗꯩ ꯁꯤꯡꯁꯨ ꯃꯣꯟꯗ ꯃꯣꯏꯅ ꯃꯍꯩꯗꯨꯛ ꯀꯣꯟꯅꯅꯤ ꯍꯥꯏꯌꯦ ꯑꯗꯒꯤꯗꯤ ꯌꯥꯝꯕꯗꯣ ꯁꯤꯡꯗꯨ ꯌꯥꯝꯕ ꯃꯥꯜꯂꯒ ꯒ꯭ꯔꯣꯛ ꯃꯗꯣꯛꯈ꯭ꯔꯕ ꯌꯥꯝ ꯀꯪꯕ ꯑꯣꯏꯀꯣ ꯍꯥꯏ ꯑꯁꯤꯗꯤ ꯀꯣꯟꯒꯗꯧ ꯃꯥꯟꯗ꯭ꯔꯦ ꯃꯣꯟ ꯑꯃ ꯃꯈꯥꯏ ꯂꯧꯁꯤꯅ ꯑꯃꯨꯛ ꯏꯊꯟꯇ ꯉꯥꯏꯔꯕ ꯒꯥꯔꯤ ꯃꯆꯥꯗꯨꯗ ꯑꯃꯨꯛ ꯇꯧꯔ ꯇꯧꯔꯒ ꯑꯗꯨ ꯂꯥꯞꯄꯦꯕ ꯂꯧꯔꯤꯕ ꯃꯐꯝꯗꯣ ꯑꯗꯨ ꯇꯧꯔꯒ ꯀꯣꯜꯂꯦ
ꯑꯗꯨꯅꯤ ꯅꯣꯡꯁꯦ ꯃꯇꯞ ꯃꯞ ꯆꯨꯕ ꯃꯥꯜꯂꯦꯕꯀꯣ ꯑꯩꯈꯣꯏꯁꯨ ꯉꯔꯥꯡ ꯑꯩꯈꯣꯏ ꯊꯪꯅꯕꯗ ꯑꯉꯥꯡ ꯃꯔꯨ ꯀꯣꯛꯄ ꯇꯧꯋꯦꯕꯀꯣ ꯑꯗꯨꯒꯤ ꯇꯧꯕꯗꯣ ꯃꯤ ꯔꯦꯟꯀꯣꯠ ꯎꯞꯄꯒ ꯂꯥꯛꯄ ꯌꯥꯎꯋꯦꯕ ꯁꯣꯠꯂꯒ ꯑꯗꯨ ꯁꯤꯗ ꯅꯈꯣꯏ ꯁꯤꯗꯅ ꯅꯣꯡ ꯑꯝꯇ ꯇꯥꯗꯦꯕ ꯑꯗꯨꯅꯣ ꯕꯖꯥꯔꯣꯝꯗ ꯇꯥꯕ꯭ꯔꯥ ꯈꯡꯗꯦꯕ
ꯑꯗꯨꯅꯤ ꯑꯩꯅꯍꯥꯟ ꯊꯕꯛ ꯆꯠꯄꯗꯨꯀꯣ ꯀꯩꯅꯣ ꯇꯧꯋꯤ ꯑꯗꯒꯤ ꯍꯥꯏꯒꯠꯂꯛꯄ ꯊꯨꯞꯄ ꯀꯥꯟꯗ ꯅꯣꯡ ꯆꯦꯂꯠ ꯊꯤꯗꯠꯇꯅ ꯇꯥꯔꯦ ꯑꯗꯨꯗꯨꯒ ꯍꯥꯏꯗꯤ ꯂꯝꯍꯥꯡ ꯑꯣꯏꯕꯒꯤ ꯊꯨꯞꯐꯝ ꯂꯩꯇꯕ ꯅꯣꯏ ꯎ ꯃꯈꯥ ꯑ ꯊꯨꯞꯄꯦꯕꯀꯣ ꯑꯗꯨꯗꯨꯒꯅꯦ ꯊꯨꯞꯄꯁꯤꯅ ꯅꯣꯡꯗꯨꯗ ꯝ ꯃꯣꯏꯗꯗꯤ ꯎꯐꯨꯜ ꯌꯥꯝ ꯊꯥꯡꯕꯒꯤ ꯎ ꯃꯅꯥ ꯃꯈꯩꯗꯨꯗ ꯂꯣꯏꯅ ꯀꯩꯅꯣ ꯇꯧꯕꯖꯥꯠꯅꯤ ꯎꯐꯨꯜ ꯃꯌꯥꯝꯅ ꯄꯛꯄ ꯖꯥꯠꯅꯤ ꯑꯩꯒꯤꯗ ꯎꯈꯣꯡꯗꯨꯗ ꯂꯦꯞꯄꯤꯅꯤ ꯂꯦꯞꯄꯔꯦ ꯑꯗꯨꯒ ꯑꯗꯨꯒꯤ ꯎꯅꯥꯗꯨꯗꯒꯤ ꯇꯥꯔꯛꯄ ꯎꯈꯨꯏ ꯀꯩꯀꯩ ꯃꯌꯥꯝꯗꯨ ꯂꯣꯏꯅ ꯅꯣꯡꯅꯥ ꯄꯨꯂꯞ ꯄꯨꯂ ꯇꯥ ꯐꯥ ꯐꯨꯔꯤꯇꯥ ꯇꯥꯗꯅꯥ ꯃꯆꯣ ꯄꯨꯣꯏꯠꯇꯨꯁꯨꯨ ꯀꯗꯤ ꯇ ꯍꯥꯏꯗꯤ ꯃꯆꯨꯕꯨꯗꯤ ꯅꯥꯏꯕ ꯅꯠꯇꯦꯕ ꯑꯩꯈꯣꯏꯒꯤ ꯁꯒꯝ ꯃꯆꯨꯗꯤ ꯇꯦꯠꯄꯅꯦꯕ ꯂꯣꯏꯅ ꯎꯐꯨꯜ ꯇꯥꯔꯛꯄ ꯑꯩꯈ ꯎꯟ ꯆꯟ ꯆꯠꯁꯤꯟꯕꯒꯤ ꯌꯦ ꯀꯩ ꯍꯥꯏꯅꯤ ꯂꯣꯏꯅ ꯈꯪꯕꯗꯣ ꯎꯐꯨꯜ ꯃꯆꯨ ꯂꯩꯈꯣꯝ ꯇꯩꯕ ꯑꯗ ꯂꯣꯏꯅ ꯇꯔꯦꯠ ꯇꯔꯦ ꯑꯁ ꯌꯥꯝ ꯅꯨꯡꯉꯥꯏꯇꯦ ꯁꯝꯁꯤꯁꯨ ꯂꯣꯏ ꯇꯥꯁꯤꯟꯕꯤ꯭ꯔꯦ ꯑꯗꯨꯒ ꯊꯧꯒꯠꯂꯛꯑꯦ ꯀꯌꯥꯝ ꯀꯨꯏꯅ ꯄꯨꯡꯈꯥꯏ ꯑꯃ ꯄꯨꯡ ꯑꯃꯨꯛ ꯄꯥꯜ ꯂꯩꯔꯦꯕꯀꯣ ꯑꯗꯨꯒ ꯊꯧꯔꯀꯥꯟꯗ ꯈꯔ ꯊꯧꯒꯠꯂꯀꯥꯟꯗ ꯑꯃꯨꯛ ꯅꯨꯡ ꯏꯁꯩꯩꯗꯒꯤ ꯂꯥꯞꯅꯕ ꯖꯒꯥꯥꯟꯗ ꯅꯠꯇꯦꯕꯀꯣ ꯌꯥꯝꯃꯨꯕꯗ ꯀꯤꯂꯣꯃꯤꯇꯔ ꯑꯃ ꯑꯅꯤꯗꯨꯃꯥꯏ ꯇ ꯃꯥꯜꯂꯤ ꯑꯗꯨꯀꯥꯟꯗ ꯅꯨꯡꯁꯥ ꯀꯞꯁꯥ ꯆꯥꯔꯦ ꯃꯤꯅ ꯎꯕ ꯀꯟꯅ ꯀꯅꯤ ꯑ ꯄꯨꯔꯥ ꯑꯉꯥꯎꯕꯒꯤ ꯇꯥꯏꯞ ꯇꯧꯕꯗꯣ ꯑꯗꯨꯨꯃꯥꯏꯅ ꯑꯣꯏꯔꯝꯗꯣꯏ ꯈꯜꯂꯝꯗꯣꯏꯅꯤ ꯍꯥꯏꯗꯤ ꯄꯨꯡ ꯆꯣꯠꯀ ꯆꯣꯠꯂꯒ ꯀꯥꯏꯅꯣꯃ ꯌꯥꯔꯤ ꯎꯐꯨꯣꯏ ꯂꯧꯊꯣꯛꯇꯕꯤꯗ ꯏꯔꯨꯖꯔ ꯅꯠꯇ꯭ꯔꯒꯅ ꯂꯧꯊꯣꯛꯑꯒ ꯐꯗꯤ ꯅꯣꯡꯗꯤ ꯌꯥꯎꯗꯕꯒꯤ ꯇꯩꯊꯣꯛꯇꯕꯤ ꯂꯥꯛꯄ ꯃꯜꯂꯝꯗꯣꯏꯅꯦꯕ ꯎꯐꯨꯟꯗꯨꯅꯣꯏ ꯂꯣꯏꯔꯕꯒ ꯑꯗꯨ ꯅꯣꯡ ꯆꯣꯛ ꯆꯤꯡꯉꯈꯤꯕꯒꯤ ꯁꯛꯇꯨ ꯀꯩ ꯍꯥꯏꯅꯤ ꯌꯥꯝ ꯇꯥꯅꯟꯗꯕꯗꯨꯣ ꯑꯣꯏꯕꯗꯨꯅ ꯃꯤꯅꯗꯤ ꯂꯝꯕꯤ ꯂꯥꯛꯄꯅꯤꯗꯤ ꯉꯥꯎꯔꯝꯁꯤꯕꯨ ꯉꯥꯎꯔ ꯖꯥꯠꯂꯒ ꯈꯜꯂꯝꯗꯧꯕ ꯃꯥꯡꯥꯟꯕꯗꯣ ꯍꯥꯏꯗꯤ ꯌꯥꯝ ꯀꯩꯁꯨꯨꯞꯇ ꯊꯥꯞꯅꯕ ꯃꯐꯝ ꯅꯠꯇꯦꯕ ꯑꯩꯅ ꯀ ꯇꯧꯔꯤꯁꯤꯕꯨ ꯅꯣꯡꯁꯤꯕꯨ ꯒ꯭ꯌꯥꯟ ꯌꯥꯝ ꯇꯥꯕꯖꯥꯠ ꯅꯠꯇꯦꯗ ꯃꯐꯝ ꯃꯐꯝ ꯀ ꯆꯨꯅꯤꯡꯉ ꯄꯣꯡꯆ ꯆꯨꯄ ꯆꯨꯕꯗꯨꯅ ꯑꯗꯨꯝ ꯆꯨꯔꯗꯅꯝꯗꯕꯨ ꯁꯨꯝ ꯂꯩꯅꯕ ꯍꯥꯏꯗꯅ ꯆꯨꯕꯁꯨ ꯅꯠꯇꯕꯀꯣ ꯇꯧꯔꯤꯁꯦ
ꯃꯥꯅꯦ ꯑꯗꯨꯅꯦ ꯍꯥꯏꯁꯦ ꯃꯇꯤꯛ ꯃꯇꯤꯛ ꯃꯇꯤꯛ ꯇꯥꯕꯖꯠꯂꯦ ꯅꯣꯡꯁꯦ ꯕꯖꯥꯔꯅ ꯇꯥꯔꯒ ꯑꯩꯈꯣꯏ ꯁ꯭ꯋꯥꯏꯗ ꯇꯥꯗꯕꯁꯨ ꯌꯥꯎꯋꯦꯕ ꯑꯗꯒꯤ ꯈ꯭ꯋꯥꯏ ꯉꯛꯄ ꯑꯃꯅꯅꯦ ꯅꯣꯡꯁꯦ ꯅꯣꯡꯃ ꯑꯃ ꯑꯩꯁꯦ ꯄꯤꯁꯨꯝꯗ ꯏꯟꯁꯥꯡ ꯅꯥꯄꯤ ꯂꯩꯕ ꯆꯄꯅꯤꯅ ꯀꯩꯅꯣꯝ ꯇꯧꯕꯅꯦ ꯑꯗꯨꯗ ꯑꯗꯨꯕꯨꯅꯦ ꯊꯣꯡ ꯋꯥꯡꯕꯁꯤꯗꯅꯦ ꯅꯣꯡ ꯆꯨꯔꯦ ꯊꯣꯡ ꯋꯥꯡꯃꯗ ꯅꯣꯡ ꯇꯥꯗ꯭ꯔꯤꯕ ꯑꯉꯥꯡ ꯉꯥꯟꯅ ꯎꯅꯔꯤꯅꯦ ꯍꯥꯏꯁꯩ ꯅꯣꯡ ꯄꯥꯏꯔꯛꯄꯗꯨꯅ ꯃꯈꯜ ꯑꯃ ꯑꯣꯏꯔꯦꯗꯅꯀꯣ ꯅꯣꯡꯁꯦ ꯍꯧꯛꯀꯤꯁꯤꯅꯅꯦ ꯊꯣꯡ ꯋꯥꯡꯝꯕꯁꯨ ꯅꯣꯡ ꯇꯥꯔꯤꯀꯣ ꯄꯤꯁꯣꯟꯂꯣꯝ ꯁꯥꯏꯠ ꯊꯪꯕꯁꯤꯅ ꯑꯗꯨꯁꯨ ꯅꯥꯀꯟ ꯃꯅꯤꯄꯨꯔ ꯀꯣꯂꯦꯖꯅ ꯅꯣꯡ ꯆꯨꯗ꯭ꯔꯤꯕꯑꯔꯤꯕ ꯉꯛꯇꯔꯤ ꯌꯦꯡꯨꯉꯅꯦ ꯑꯗꯨꯁꯨ
ꯃꯥꯒꯤ ꯇꯅꯤꯡꯕ ꯀꯥꯟ ꯃꯖꯥ ꯇꯥꯕ ꯍꯥꯏꯗꯤ ꯒꯦꯝꯃꯦꯟ ꯇꯥꯖꯦꯛ ꯇꯧꯕꯗꯣ ꯑꯗꯨꯃꯥꯏꯅ ꯂꯤ ꯇꯧꯔꯦ ꯍꯧꯖꯤꯛꯀꯥꯟ
ꯀ ꯊꯕꯖꯥꯟꯇꯦꯗ ꯑꯩꯈꯣꯏꯅ ꯈꯪꯕꯖꯥꯟꯗꯦꯅ ꯃꯗꯨ
ꯑꯗꯒꯤ ꯁꯥꯏꯅ ꯁꯥꯏꯗꯨꯁꯨ ꯐꯖ ꯁꯥꯏ ꯑꯗꯩ ꯅꯣꯡ ꯇꯥꯔꯦꯅ ꯏꯪꯕꯁꯟꯇꯕ ꯑꯣꯏ ꯇꯧꯔꯤꯁꯦ
ꯎꯝ ꯃꯁꯤꯁꯦ ꯊꯥꯡꯁꯦ ꯑꯣꯏꯅ ꯂꯩꯔꯝꯃꯤꯅ ꯑꯩꯅ ꯈꯨꯖꯤꯟꯁꯦ ꯀꯥꯕꯛ ꯀꯥꯕꯛꯇꯣ ꯀꯛꯍꯧꯒꯦꯅ ꯇꯧꯔꯒ ꯊꯥꯡꯖꯅꯤ ꯌꯥꯝ ꯇꯧꯕ ꯂꯩꯔꯝꯃꯦ ꯃꯟꯗꯦꯗ ꯄꯣꯛꯄꯁꯦ ꯐꯛ ꯌꯥꯝ ꯇꯥꯏꯑꯌꯦꯕ ꯋꯦꯅꯦꯁꯗꯦ ꯏꯔꯥꯏꯒꯨꯝꯕ ꯌꯨꯝꯖꯕꯤꯁꯔꯒꯨꯝꯕ ꯏꯔꯥꯏꯒꯨꯝꯕꯅ ꯀꯛꯑꯦꯕ ꯑꯩ ꯑꯌꯥꯝꯕꯅ
ꯑꯗꯨꯝ ꯃꯣꯏꯅꯅꯦ ꯁꯨꯝ ꯍꯥꯏꯕꯗꯣꯀꯣ ꯈ꯭ꯋꯥꯏꯗꯒꯤ ꯐꯕꯁꯦ ꯅꯣꯡꯃꯥꯏꯖꯤꯡꯁꯨ ꯐꯠꯇꯦ ꯑꯗꯒꯤ ꯀꯩꯅꯣꯁꯨ ꯐꯠꯇꯦ ꯁꯒꯣꯜ ꯁꯦꯠꯁꯨ ꯐꯠꯇꯦ ꯑꯩꯈꯣꯏꯗꯤ ꯊꯥꯡꯁꯤꯁꯨ ꯀꯛꯅꯗꯦꯕꯀꯣ ꯑꯌꯥꯝꯕꯅ ꯀꯛꯑꯣꯅ ꯃꯣꯏꯅ ꯄꯤꯔꯤꯁꯤꯀꯣ ꯅꯤꯡꯊꯧꯀꯥꯕꯒꯤ ꯌꯨꯝꯁꯠꯈꯩꯁꯥꯗꯤ ꯑꯗꯨꯝ ꯐꯩ ꯍꯥꯏꯗꯤ ꯏꯄꯨ ꯅꯨꯃꯤꯠ ꯇꯥꯔꯦ ꯇꯥꯔꯗꯤꯀꯣ ꯇꯕꯕꯨ ꯀꯕꯣ ꯀꯩꯗꯧꯁꯨ ꯀꯥꯏ ꯍꯦ ꯀꯅꯗꯦꯕꯀꯣ ꯀꯛꯄ ꯌꯥꯕ ꯑꯗꯨꯗꯤ ꯂꯣꯏ ꯌꯥꯕꯗ ꯇꯥꯔꯁꯨ ꯃꯣꯏꯅ ꯈ꯭ꯋꯥꯏꯗꯒꯤ ꯀꯛꯄꯗ ꯐꯕ ꯃꯇꯝ ꯈꯣꯠꯄ ꯍꯥꯏꯕꯁꯦ ꯅꯤꯡꯊꯧ ꯀꯥꯞꯄꯒ ꯌꯨꯝ ꯁꯥꯀꯩ ꯁꯒꯠ ꯑꯗꯨꯃꯥꯏꯅ ꯄꯤ
ꯑꯒꯤꯩꯅ ꯌꯨꯝꯖ ꯀꯩꯁꯒꯤ ꯏꯗꯥꯥꯏꯒ ꯀꯛꯑꯦ ꯑꯌꯥꯝꯕꯅ ꯇꯛꯄ ꯃꯇꯝꯗ
ꯏꯔꯥꯏꯁꯨ ꯐꯠꯇꯦꯕꯀꯣ ꯑꯗꯨꯝ ꯑꯌꯥꯝꯕꯅ ꯌꯨꯝꯆꯠ ꯀꯩꯁꯩꯗ ꯑꯗꯨꯝ ꯁ ꯑꯗꯨꯝ ꯈꯪꯗꯦ ꯑꯃꯅ ꯈꯪꯗꯦ ꯀꯞꯅꯕꯅ ꯇꯧꯕꯗꯣ ꯑꯗꯨꯃꯥꯏꯅ ꯇꯧꯕ ꯅꯪꯒꯤꯗꯤ ꯌꯨꯝꯁꯛꯀꯤꯩꯗꯇꯪ ꯇꯥꯔꯅꯤ ꯏꯔꯥꯏ ꯐꯠꯇꯦ ꯑꯗꯨꯝ ꯑꯌꯥꯝꯕ ꯁꯒꯣꯜ ꯁꯦꯟ ꯑ ꯀꯛꯅꯗ꯭ꯔꯦꯅꯀꯣ ꯆꯪꯍꯟꯁꯦꯅꯗꯤ ꯑꯩꯈꯣꯏ ꯊꯕꯛꯁꯨ ꯑꯗꯨꯃꯥꯏꯅ ꯀꯛ ꯈꯣꯠꯄ ꯇꯧꯒꯟꯗꯦꯕꯣ ꯀꯣ ꯑꯗꯩ ꯊꯥꯡꯅꯁꯨ ꯃꯁꯥꯒꯤ ꯀꯛꯅꯗ꯭ꯔꯦꯅ ꯑꯗꯩ ꯏꯄꯣꯛꯗꯨꯁꯨꯝ ꯀꯛꯅꯗ꯭ꯔꯦ ꯑꯗꯨꯗꯨꯅ ꯀꯛ ꯄꯄ ꯌꯥꯕ ꯃꯇꯝꯁꯦ ꯑꯗꯨꯝ ꯄꯊꯧꯀꯥꯕ ꯌꯨꯝꯁꯥ ꯀꯩꯁꯁꯤ ꯌꯥꯝ ꯐꯕ ꯑꯣꯏꯕꯅꯦꯕ ꯏꯔꯥ ꯍꯥꯏ ꯑꯗꯨꯃꯥꯏꯅꯁꯨꯈꯣꯏꯅ ꯀꯛꯅꯗꯕ ꯄ ꯇꯥꯔꯦꯁꯨ ꯍꯥꯎꯕ ꯑꯗꯨꯉꯥꯏꯕ ꯑꯃ ꯂꯩꯅꯀꯣ ꯑꯗꯨꯝ ꯄꯥꯟꯁꯤ ꯑꯩꯈꯣꯏꯅ ꯀꯩꯅ ꯍꯥꯏꯕ ꯀꯥꯟꯗꯀꯣ ꯅꯤꯡꯊꯧ ꯐꯥꯕ ꯌ ꯀꯩ ꯀꯗꯥꯏ ꯍꯥꯏ
ꯏꯃꯥ ꯂꯩꯉꯩꯗꯅ ꯀꯛꯄꯁꯦ ꯑꯇꯩ ꯃꯇꯝꯗꯅ ꯀꯥꯍꯟꯗꯦꯕ ꯌꯨꯝꯖꯒꯠꯁꯦ ꯏꯔꯥꯏꯒꯗꯅ ꯀꯥꯏꯏꯒꯤꯗ ꯏꯃꯥꯟꯗꯦꯗꯣ ꯗꯤ ꯌꯥꯗ꯭ꯔꯦꯗꯅ ꯑꯗꯨꯒꯗꯨꯀ ꯑꯃ ꯅꯨꯃꯤꯠ ꯄꯣꯛꯑꯕꯅꯤꯅ ꯊꯥꯡꯃꯦꯖꯄꯗꯤ ꯌꯥꯝ ꯐꯠꯇꯦ ꯍꯥꯏꯁ ꯃꯣꯔ ꯃꯔ
ꯑ ꯍꯣꯏꯍ ꯊꯥꯡꯗꯣ ꯊꯪꯅꯅ ꯁꯣꯏꯗꯅ ꯅ ꯑꯪꯩꯅ ꯊꯥꯡꯗꯨꯗꯤ ꯀꯪꯅ ꯑꯍꯨꯝꯂꯛꯨꯝꯃ ꯍꯧꯔꯕ ꯑꯗꯨꯝ ꯁꯣꯛꯄ ꯍꯥꯏꯕꯁꯤꯗꯤ ꯑꯗꯨꯝ ꯀꯞ ꯇꯛ ꯁꯍꯤꯖ
ꯍꯥꯏꯥꯡ ꯊꯥꯡꯁꯦ ꯑꯅꯤꯔꯛ ꯀꯥꯏꯅ ꯍꯥꯏꯕ
ꯑꯩꯁꯦ ꯊꯦꯡꯅꯈ꯭ꯔꯦꯕ ꯑꯗꯨꯒꯤꯅꯦ ꯑꯩ ꯑꯩꯅ ꯍꯥꯏꯁꯦ ꯑꯩ ꯏꯁꯥꯐꯇꯀꯣ ꯊꯦꯡꯅꯈ꯭ꯔꯦꯕ ꯑꯩꯁꯨ ꯈꯪꯗꯕꯗꯣ ꯑꯗꯨꯝ ꯍꯦꯔꯥ ꯊꯥꯡꯖꯅꯤꯗ ꯍꯥꯏꯔꯒ ꯑꯦ ꯑꯩꯅ ꯑꯃꯨꯛ ꯀꯛꯈꯤꯕꯗ ꯊꯥꯡꯈꯤꯅꯤꯀꯣ ꯃꯊꯪꯅꯨꯡꯊ ꯀꯛꯀꯥꯟꯗ ꯊꯪꯗ ꯇꯥ ꯂꯩꯔꯝꯕ ꯑꯩ ꯊꯧꯔꯤꯁ ꯇꯥꯍꯟꯒꯦ ꯇꯥꯍꯕ ꯅꯠꯇꯕꯀꯣ ꯑꯗꯨꯒ ꯀꯛꯄ ꯀꯥꯟꯗꯅ ꯏꯁꯥꯗ ꯀꯩ ꯍꯥꯏꯅꯤ ꯁꯣꯛꯄ ꯇꯧꯕ ꯑꯗꯨꯃꯥꯏꯅ ꯊꯦꯡꯅꯕ ꯌꯥꯎꯈ꯭ꯔꯦꯕ ꯈꯨꯖꯤꯟꯗꯣ ꯀꯛꯄ ꯀꯥꯟꯗ ꯀꯩꯅꯝ ꯑꯌꯨꯛꯁꯤ ꯅꯁꯤꯟꯈꯤꯕ ꯑꯗꯨꯃꯥꯏꯅ ꯇꯧꯕ ꯈꯣꯠꯄ ꯑꯒꯤ ꯋꯥꯍꯟꯈꯩꯅ ꯍꯥꯏꯕꯁꯦ ꯁꯨꯝꯕ ꯆꯥꯠꯅꯤꯀꯣ ꯑꯗꯨꯃꯥꯏꯅ ꯈꯜꯜꯂꯤꯦ ꯑꯗꯨ
ꯎꯝ ꯆꯨꯝꯕꯖꯥꯠꯅ ꯑꯍꯟꯁꯤꯡꯁꯤꯅ ꯌꯥꯝ ꯃꯣꯏꯁꯦ ꯕꯨꯙꯤ ꯂꯧꯁꯤꯡ ꯌꯥꯝ ꯂꯩꯕ ꯖꯥꯠꯅꯤ ꯊꯅ ꯑꯍꯟꯁꯤꯡꯁꯦ ꯃꯣꯏꯗꯤ ꯂꯥꯏꯔꯤꯛ ꯂꯥꯏꯁꯨ ꯀꯔꯤ ꯀꯥ ꯇꯝꯕ ꯈꯣꯠꯄ ꯅꯠꯇꯦ ꯑꯗꯨ ꯑꯣꯏꯇꯥꯔꯁꯨ ꯌꯥꯝ ꯍꯩ ꯍꯥꯏꯕ ꯑꯗꯨꯝꯕ ꯑꯩꯅ ꯍꯥꯏꯖꯅꯤꯡꯉꯤ ꯍꯃꯩ ꯃꯇꯝꯗ ꯊꯥꯏꯅ ꯄꯨꯡ ꯌꯦꯡꯕꯁꯤ ꯃꯣꯏꯗꯤ ꯄꯨꯡ ꯌꯦꯡꯕ ꯍꯥꯏ ꯄꯣꯟꯇꯦꯗ ꯂꯥꯛ ꯍꯣꯏ ꯇꯕꯅꯤꯅ ꯆꯨꯔꯤ ꯊꯥꯐꯝꯗ ꯌꯦꯡꯉꯗ ꯁꯤꯅ ꯄꯥꯔꯣ ꯇꯥꯔꯦ ꯁꯤꯅ ꯑꯃ ꯇꯥꯔꯦ ꯑꯅꯤ ꯇꯥꯔꯦ ꯁꯤ ꯈꯪꯉꯦꯕ ꯃꯣꯏꯅ ꯑꯗꯨ ꯉꯛꯏꯁꯦꯅꯦ ꯌꯥꯝꯅ ꯍꯥꯏꯩ ꯂꯥꯏꯔꯤꯛ ꯄꯥꯕ ꯏꯕ ꯄꯥꯕ ꯊꯣꯛꯄ ꯅꯠꯇꯦ ꯑꯗꯨ ꯀꯦꯂꯦꯟꯗꯔ ꯑꯃ ꯌꯦꯡꯕ ꯍꯩꯕ ꯅꯠꯇꯦ ꯅꯣꯡ ꯄꯥꯟꯕꯥꯝꯕꯗꯣ ꯑꯗꯨꯗꯨꯅꯤ ꯑꯗꯥꯅꯤ ꯑꯗꯨꯗ ꯉꯁꯤꯅ ꯑꯗꯨꯅꯤꯅ ꯃꯣꯏꯅ ꯈꯪꯉꯤꯁꯤꯕꯕ ꯍꯥꯏꯅ ꯉꯛꯏꯁꯦ ꯑꯗꯨꯅꯤ ꯀꯃꯥꯏꯅ ꯄꯥꯔꯤꯅꯣ ꯈꯪꯗꯦ
ꯍꯣꯏ ꯃꯣꯏ ꯀꯁꯨ ꯑꯩꯈꯣꯏꯁꯨ ꯍꯧꯖꯤꯛꯇ ꯀꯩꯀꯩ ꯊꯣꯛꯂꯛꯄ ꯑꯩꯈꯣꯏ ꯑꯗꯨꯝ ꯄꯥꯋꯅꯤ ꯃꯣꯏꯁꯨ ꯈꯪꯖꯞ ꯍꯩꯖꯕ ꯀꯩꯅꯗ ꯊꯥꯕꯅꯤ ꯌꯦꯡꯉꯛꯏꯦ ꯉꯁꯤꯗꯤ ꯑꯗꯨ ꯄꯥꯜꯂꯦꯒ ꯍꯥꯏꯕꯁꯦ ꯗꯥꯏꯔꯦꯛ ꯈꯪꯉꯣꯅꯤ ꯁ ꯁꯨꯃꯥꯏꯅ ꯁ꯭ꯋꯥꯏꯗ ꯖꯒꯥ ꯂꯩꯔꯗꯤ ꯍꯣꯏ ꯄꯨꯡꯅꯤꯡꯁꯨꯨꯁꯤꯠ ꯇꯥꯔꯝꯕꯅꯤ ꯅꯨꯡꯁꯥꯒꯤ ꯍꯨꯗꯣꯡꯒꯨꯝꯕꯁꯦ ꯍꯥꯏꯁꯨ ꯌꯦꯡꯗꯣꯏꯅꯦꯕ ꯑꯗꯒꯤ ꯊꯥꯒꯤ ꯅꯨꯠ ꯅꯨꯃꯤꯗꯥꯡꯗꯅ ꯊꯥꯒꯤ ꯊꯣꯛꯂꯛꯐꯝꯒꯤ ꯖꯒꯥꯁꯤ ꯌꯦꯡꯉ ꯌꯦꯡꯉꯒ ꯄꯨꯡ ꯀꯌꯥ ꯇꯥꯔꯦ ꯑꯗꯨ ꯇꯥꯔꯦ ꯂꯣꯏꯅ ꯍꯥꯏꯕ ꯉꯝꯕꯗꯣ ꯑꯗꯨꯃꯥꯏꯅ ꯇꯧꯅꯃꯖ
ꯑꯗꯨꯅꯤ ꯑꯗꯨꯅꯤ ꯃꯣꯏꯁꯨꯦ ꯌꯥꯝ ꯍꯩ ꯍꯥꯏꯕ ꯌꯥꯝ ꯈꯪꯉꯤ ꯍꯩ ꯍꯥꯏꯕ
ꯎꯝ ꯍꯣꯏ ꯍꯣꯏ ꯐꯔꯦ ꯑꯗꯨꯝ ꯊꯝꯈꯤꯒꯦꯀꯣ
ꯍꯣ ꯍꯣ ꯍꯣ ꯊꯥꯡꯝꯕ ꯊꯥꯡꯝꯕ